ꯑꯣ ꯇꯥꯏꯌꯦ ꯇꯥꯏꯌꯦ
ꯑꯩ ꯁꯤꯒꯤ ꯀꯣꯜꯁꯤ ꯂꯣꯏꯔꯒ ꯑꯩꯃꯨꯛ ꯇꯧꯔꯛꯀꯦ ꯕꯤꯖꯤ ꯂꯩꯔꯤꯗꯣ ꯀꯩꯅꯣ ꯁꯤꯜꯄꯥꯗ ꯈꯛꯇꯪꯗꯔ ꯂꯣꯏꯅꯃꯛꯇ ꯂꯩꯕ꯭ꯔꯥ ꯑꯝꯇ ꯌꯦꯡꯒꯦ꯫
ꯎꯝ ꯑꯗꯣ ꯁꯨꯃꯥꯏꯅ ꯑꯃꯨꯛ ꯇꯧꯕ ꯌꯥꯎꯕꯅꯦ ꯐꯣꯟꯁꯦ꯫
ꯎꯝ
ꯀꯩꯅꯣ ꯇꯧꯕ ꯂꯣꯏꯔꯒ ꯑꯃꯨꯛꯃꯨꯛ ꯇꯧꯕꯗ ꯑꯩ ꯉꯁꯥꯏ ꯃꯥꯒ ꯁꯥꯟꯅꯕꯗꯁꯨ ꯑꯃꯨꯛ ꯕꯤꯖꯤ ꯑꯃꯨꯛ ꯂꯩꯕ ꯑꯗꯨꯒ ꯐꯨꯜ ꯕꯦꯛ ꯑꯃꯨꯛ ꯍꯥꯏꯗꯤ ꯀꯩꯅꯣꯗꯣ ꯑꯥ ꯃꯤꯅꯤꯃꯥꯏꯁꯇꯣ ꯂꯣꯏꯅ ꯀ꯭ꯂꯤꯌꯥꯔ ꯇꯧꯊꯣꯛꯑꯦꯗꯅ ꯆꯧꯃꯟꯕꯩ ꯀꯂꯤꯌꯥꯔ ꯇꯧꯊꯣꯛꯎ ꯑꯗꯨꯒ ꯅꯧꯅ ꯑꯃꯨꯛ ꯑꯦꯞꯇ ꯆꯪꯉꯣ꯫ ꯑꯗꯨꯒ ꯑꯃꯨꯛ ꯀꯩꯅꯣ ꯇꯧꯔꯛꯀꯟꯅꯤ ꯌꯥꯕꯅꯦꯕ ꯑꯗꯨꯗꯨ ꯑꯃꯨꯛ ꯌꯦꯡꯉꯣ ꯌꯥꯕ꯭ꯔ ꯌꯥꯗꯕ꯭ꯔꯅ꯫
ꯎꯝ ꯌꯦꯡꯒꯦ ꯁꯤ-ꯀꯣꯜꯁꯤ ꯂꯣꯏꯔꯒ ꯌꯦꯡꯒꯦ꯫
ꯎꯝ
ꯍꯥꯀꯠ ꯆꯥꯔꯛꯑꯦꯅꯦ ꯑꯃꯨꯛ
ꯇꯤꯂꯥꯏꯒꯣꯝꯕꯤ ꯆꯨꯔꯤꯔꯣ?
ꯀꯥꯡ ꯆꯤꯛꯄꯩꯅꯤꯅꯦ
ꯎꯝ ꯃꯈꯣꯟ ꯑꯝꯇꯒ ꯇꯥꯗꯦ ꯌꯥꯝ ꯏꯪ ꯆꯤꯛꯅ ꯂꯩꯕ ꯃꯥꯜꯂꯦ ꯃꯥ
ꯑꯩꯔꯣ?
ꯎꯝ
ꯎꯝ ꯂꯣꯏ ꯇꯨꯝꯕ ꯆꯪꯅꯔꯦ ꯑꯈꯣꯏ ꯌꯨꯝꯗ ꯉꯟ ꯉꯟ ꯇꯨꯝꯕ ꯆꯪꯅꯩꯅ꯫
ꯎꯝ ꯑꯈꯣꯏꯗꯤ ꯑꯉꯥꯡ ꯂꯩꯇ꯭ꯔꯁꯨ ꯌꯥꯂꯦ ꯃꯦ-ꯃꯥ ꯃꯦ-ꯃꯥ ꯃꯌꯥꯝꯁꯤꯅ ꯃꯦ-ꯃꯥ ꯋꯥꯠꯇꯦ ꯍꯦ ꯀꯅꯥꯒꯤ ꯑꯉꯥꯡꯆꯧꯕꯤꯌꯣ ꯑꯉꯥꯡ ꯃꯆꯥ ꯌꯥꯝ ꯂꯩꯔꯦ ꯑꯈꯣꯏ ꯃꯈꯜ ꯃꯈꯥ ꯂꯣꯏ ꯁꯨꯔꯦ꯫
ꯎꯝ
ꯉꯔꯥꯡꯁꯨ ꯆꯥꯛ ꯆꯥꯕꯗ ꯂꯥꯟ ꯑꯃꯅꯤ꯫ ꯇꯧꯔꯤꯖꯦ
ꯀꯩꯒꯤ
ꯆꯥꯛ ꯆꯥꯁꯦ ꯂꯣꯏ ꯀꯧꯊꯣꯛꯅꯔꯒ ꯃꯔꯛꯇ ꯆꯥꯛ ꯆꯥꯔꯤꯀꯥꯟꯗ ꯋꯥꯔ ꯇꯧꯁꯟꯅꯔꯛꯇꯅ ꯆꯥꯛ ꯆꯥꯗ꯭ꯔꯤꯅꯦꯃꯤ꯫
ꯀꯩꯒꯤ ꯋꯥꯔꯅꯣ ꯍꯥꯏꯔꯤꯁꯦ
ꯆꯅꯨꯗꯣ ꯋꯥꯔ ꯇꯧꯔꯛꯄ ꯍꯥꯏꯇꯔꯦ꯫ ꯑꯗꯨꯒꯤ
ꯑꯌꯨꯛꯇꯔꯣ ꯅꯨꯡꯗꯥꯡꯗꯔꯣ
ꯅꯨꯡꯗꯥꯡꯅꯦꯃꯤ ꯏꯟꯖꯥꯡꯁꯤꯁꯨ ꯍꯥꯎꯗꯅ ꯁꯤꯜꯄꯥꯒ ꯑꯩꯒꯅ ꯄꯨꯡ ꯆꯥꯗ ꯆꯥꯊꯣꯛꯑꯦ ꯏꯟꯖꯥꯡꯁꯤ꯫ ꯀꯩꯁꯨꯗꯤ ꯆꯧ ꯌꯥꯗꯔꯦ ꯑꯗꯨꯝ ꯈꯥꯡ ꯇꯥꯔꯗꯤ ꯃꯥꯏ ꯏꯟꯖꯥꯡ ꯁꯔꯨꯛ ꯑꯃꯨꯛ ꯈꯥꯛ ꯉꯝꯖꯗꯦ ꯏꯕꯥꯅꯤ ꯆꯥꯁꯨ ꯆꯥꯅꯤꯡꯉꯤꯕ ꯑꯗꯨꯗꯨꯒꯤꯅꯤ ꯀꯧꯕꯁꯦ ꯀꯧꯕꯁꯦ ꯑꯃꯁꯤ ꯆꯥꯔꯣꯏ ꯑꯃꯨꯛ ꯍꯥꯏ ꯈꯥꯛ ꯑꯝꯃꯣ ꯆꯥꯔꯣꯏ ꯑꯗꯨꯗꯤ ꯐꯔꯦ ꯅꯪ ꯀꯧꯁꯨ ꯀꯧꯂꯣꯏ ꯁꯨꯡꯂꯥꯛ ꯂꯥꯛꯇꯦ ꯆꯥꯊꯣꯛꯑꯒꯦ ꯑꯗꯨꯗꯤꯅ ꯂꯣꯏꯔꯝꯗꯥꯏꯗ ꯆꯪꯉꯛꯑꯦ꯫
ꯎꯝ
ꯑꯗꯨꯒ ꯀꯩꯅꯣ ꯇꯣꯑꯦ ꯆꯥꯔꯛꯑꯦ ꯃꯥꯁꯨ ꯑꯩ ꯏꯁꯧ ꯂꯥꯡꯗꯅ ꯈꯣꯠꯇꯅ ꯇꯧꯃꯟꯕꯗꯩ ꯆꯪꯉꯛꯑꯦ꯫
ꯎꯝ ꯋꯥ ꯑꯔꯝ ꯆꯅꯤ
ꯍꯥꯥ
ꯋꯥꯔ ꯑꯃ ꯊꯣꯛꯑꯦ ꯍꯥꯏꯁꯤꯅꯦ
ꯎꯝ ꯑꯗꯨ ꯍꯥꯏꯔꯒꯅꯦ ꯑꯩꯒꯤ ꯁꯦꯟꯇꯔꯗꯣ ꯀꯩꯅꯣꯗ ꯇꯥꯔꯦ ꯍꯥꯏꯕ ꯑꯦꯝꯗ ꯇꯥꯥꯏ ꯍꯥꯏꯕ
ꯁꯨꯝ ꯁꯨꯝ ꯗꯤ ꯑꯝꯗꯗꯤ ꯆꯦꯛꯁꯤꯗꯛꯑꯣꯗ꯭ꯔꯣ
ꯑꯗꯣ ꯃꯃꯥꯡ ꯑꯩꯅ ꯑꯦꯛꯖꯥꯝ ꯊꯥꯃꯤꯟꯅꯈꯤꯕ ꯆꯤꯆꯦ ꯑꯃ ꯃꯥ ꯅꯝꯕꯔ ꯄꯥꯏꯅꯦꯩꯕ ꯑꯩ ꯐꯥꯃꯤꯟꯅꯕꯗꯣ ꯑꯗ ꯃꯥꯅ ꯍꯥꯏꯗꯗꯤ ꯗꯤ ꯑꯦꯝ ꯑꯣꯏꯔꯁꯨ ꯁꯥꯏꯟꯁꯇꯤ ꯌꯥꯝ ꯆꯦꯛꯁꯤꯟꯕꯅꯤ ꯑꯗꯣ ꯑꯥꯔꯠꯁꯇꯤ ꯈꯔ ꯐꯕꯅꯦꯅ ꯍꯥꯏꯔꯛꯑꯦꯕ ꯅꯪ ꯀꯥꯏ ꯑꯗꯣ ꯃꯥꯅ ꯀꯩꯁꯨ ꯌꯥꯝ ꯆꯦꯛꯁꯜꯂꯑꯣꯏ ꯑꯥꯔꯠꯁꯀꯤꯗꯤ ꯍꯥꯏꯔꯦ ꯑꯗ ꯏꯃꯥꯟꯅꯕꯤ ꯇꯨꯋꯦꯜꯞꯇ ꯇꯝꯃꯤꯟꯅꯔꯛꯄꯅꯁꯨ ꯀꯩꯁꯨ ꯌꯥꯝ ꯆꯦꯛꯁꯤꯟꯗꯦ ꯃꯥ ꯊꯥꯏ ꯃꯃꯥꯡꯒꯤꯅ ꯍꯥꯏꯌꯦꯕ
ꯎꯝ ꯆꯦ ꯆꯁꯦꯗꯤ ꯐꯔ ꯑ
ꯍꯣꯏ ꯑꯗꯨꯅꯦ ꯑꯩꯁꯨ ꯄꯥꯁꯨ ꯄꯥꯗꯦ ꯂꯥꯏꯔꯤꯛ ꯈꯔ ꯍꯩꯕ ꯑꯝꯇꯒ ꯇꯥꯃꯤꯟꯅꯔꯛꯒꯦꯅ ꯈꯜꯂꯤꯅꯦ
ꯑꯥꯎ ꯍꯦꯈ꯭ꯔꯣꯈ꯭ꯔ
ꯄꯥꯕ ꯑꯩꯃ ꯊ ꯁꯥꯔꯦꯃꯤ ꯏꯃꯥꯟꯅꯕꯤ ꯅꯪ ꯑꯩꯒꯤ ꯋꯥꯔꯤ ꯈꯪꯗ꯭ꯔ ꯃꯥꯜꯂꯦ ꯗ ꯐꯣꯟꯗꯣ ꯑꯥꯏꯁꯤꯌꯨꯗ ꯂꯩꯈ꯭ꯔꯦ ꯑꯗꯨ ꯑꯗꯒꯤ ꯑꯩ ꯍꯧꯖꯤꯛ ꯌꯥꯝ ꯊꯤꯅ ꯐꯤꯕꯝ ꯂꯨꯕ ꯀꯟꯗꯤꯁꯅ
ꯁꯦꯝꯕ ꯀꯩꯗꯧꯋꯦ ꯍꯥꯏꯒꯦ
ꯁꯦꯝꯕꯗꯣ ꯁꯦꯝꯕꯒꯤ ꯊꯝꯈ꯭ꯔꯦ ꯄꯩꯁꯥꯁꯨ ꯈꯇꯪ ꯌꯥꯝ ꯆꯪꯅꯤ ꯍꯥꯏꯔ ꯃꯥꯜꯂꯦ
ꯎꯝ
ꯑꯗꯨ ꯍꯥꯏꯗꯤ ꯈꯨꯗꯛꯇ ꯁꯦꯝꯕꯁꯨ ꯌꯥꯔꯣꯏ ꯍꯥꯏꯗꯤ ꯃꯥꯏꯗꯣ ꯐ꯭ꯔꯟ ꯀꯦꯃꯦꯔꯥꯗꯨꯁꯨ ꯌꯥꯗ꯭ꯔꯦ ꯑꯗꯒꯤ ꯗꯤꯁꯄ꯭ꯂꯦ ꯀꯩꯀꯥꯁꯨ ꯌꯥꯗ꯭ꯔꯦ ꯑꯗꯨꯗꯒꯤ ꯐꯣꯟꯗꯣ ꯑꯗꯨꯝ ꯁ꯭ꯋꯤꯆ ꯑꯣꯐ ꯑꯗꯨꯝ ꯂꯩꯌꯦꯕ ꯍꯧꯖꯤꯛꯁꯦ
ꯎꯝ ꯑꯗꯨ ꯃꯥ ꯀꯅꯥꯗꯒꯤ ꯇꯧꯔꯛꯏꯕ
ꯍꯌꯦꯡ ꯅꯠꯇ꯭ꯔꯒ ꯍꯥꯡꯆꯤꯠꯇ ꯌꯥꯔꯅꯤ ꯑꯗꯨ ꯃꯣꯏ ꯀꯩꯅꯣ ꯃꯣꯏꯒꯤ ꯃꯦꯅꯦꯖꯔꯗꯩ ꯇꯧꯔꯛꯑꯦ
ꯑꯣ ꯑꯁ
ꯑꯩꯅ ꯂꯦꯟꯂꯥꯏꯟ ꯊꯤꯌꯣ ꯑꯗꯨꯒ ꯇꯧꯔꯛꯑꯣꯅ ꯍꯥꯏꯕꯅꯦꯕ
ꯑ
ꯂꯥꯏꯟꯗꯨꯁꯨ ꯂꯥꯞꯄꯦ ꯍꯥꯏꯕ ꯑꯗꯨꯒꯤꯃ ꯑꯩꯅ ꯍꯣ ꯐꯔꯦ ꯐꯔꯦ ꯑꯗꯨꯗꯤ ꯍꯥꯏ ꯑꯗꯨꯒ ꯉꯔꯥꯡꯁꯨ ꯄꯨꯡ ꯑꯅꯤ ꯇꯥꯔꯝꯗꯥꯏꯗ ꯇꯧꯔꯛꯑꯦ
ꯎꯝ
ꯄꯨ ꯏꯤꯟꯗꯤ ꯀꯌꯥꯗꯤ ꯅꯨꯡꯁꯤꯔꯦꯅ ꯃꯥꯅꯕꯤꯖ ꯀꯥꯞꯊꯣꯛꯈ꯭ꯔꯤꯅꯦꯅꯦ ꯋꯥꯗꯕ ꯃꯤꯗꯤ ꯑꯋꯥꯕꯒꯤ ꯃꯤ ꯆꯥꯛꯁꯤ ꯈꯪꯉꯣꯏꯗ ꯢꯃꯟꯅꯕꯤ
ꯑꯦ ꯈꯉꯦ ꯈꯉꯦ ꯕꯞ ꯇꯥꯏ
ꯕꯦꯞꯅꯗꯤ ꯇꯨꯡꯗꯤ ꯃꯩꯆꯥ ꯈꯪꯉꯣꯏ ꯀꯩꯗꯧꯔꯒꯦ
ꯈꯪꯒꯦ ꯀꯩꯗꯧ
ꯏꯊꯟꯗ ꯅ ꯊꯟꯗ ꯋꯥꯗꯒ
ꯑ
ꯁꯨꯃꯥꯏꯅ ꯅꯣꯛ ꯅꯣꯛꯇꯅ ꯁꯥꯟꯅꯕꯁꯤꯅꯦꯕ ꯑꯩꯅ ꯄꯥꯝꯃꯤꯁꯦ ꯀꯥꯏ ꯃꯤꯁꯀ ꯁꯥꯟꯅꯅꯕ ꯑꯗꯨꯗꯤ ꯀꯔꯥꯏ ꯌꯦ ꯁꯥꯔꯦ ꯊꯥꯀꯠꯂꯒ ꯇꯧꯐꯝ ꯈꯪꯗꯒꯩ ꯁꯥꯟꯅꯩꯅꯦ
ꯀꯩ ꯍꯥꯏꯗꯣꯏꯅꯣꯗꯣ ꯈꯪꯗꯕꯩ
ꯍꯣꯏ ꯃꯁꯤꯒꯤ ꯇꯨꯝꯁꯤꯒ ꯁꯥꯟꯅꯕꯅ ꯑꯣꯔꯤꯐꯂꯦꯝꯇ ꯍꯥꯏꯔ ꯂꯩꯩ ꯢꯕꯦꯝꯃ
ꯌꯥꯕ ꯍꯕꯒ ꯌꯥ
ꯍꯣꯢ ꯑꯣꯗꯨꯗꯅꯤ ꯃꯥꯅ ꯃꯥꯂꯦꯁꯤꯌꯥ ꯍꯥꯢꯕ꯭ꯔꯥ ꯃꯥꯂꯁꯤꯌꯥ ꯍꯥꯢꯕ꯭ꯔꯥ ꯑꯗꯨ ꯆꯠꯅꯤꯡꯗ꯭ꯔꯥ ꯆꯠꯂꯅꯤ ꯑꯗꯨ ꯇꯧꯔ ꯂꯩꯌꯦꯕ ꯋꯥꯍꯪꯁꯤ
ꯑꯣ ꯑꯣꯔꯤꯐꯂꯦꯝꯒꯤ
ꯀꯩꯅꯣ ꯇꯧꯑꯦꯌꯦ ꯀꯥꯟꯗꯤ ꯀꯥꯟꯅꯩꯌꯦ ꯑꯗꯨ ꯆꯠꯇꯥꯥꯔꯒꯗꯤ ꯇꯤꯛꯀꯦꯠꯁꯨ ꯐ꯭ꯔꯤꯗ ꯐꯪꯗꯣꯢꯕ
ꯎꯝ
ꯑꯗꯨꯒ ꯅꯪ ꯐꯥꯏꯚ ꯏꯁꯇꯥꯔ ꯍꯣꯇꯦꯜꯗꯒ ꯂꯩꯅꯤ ꯑꯗꯒꯤ ꯑꯩꯒꯤ ꯑꯦꯀꯥꯎꯟ ꯄꯥꯔꯁꯣꯅꯦꯜꯒꯤ ꯑꯩ ꯑꯦꯀꯥꯎꯟꯗꯁꯨ ꯂꯨꯄꯥ ꯂꯥꯛ ꯑꯃꯃꯝ ꯀꯥꯞꯄꯛꯀꯅꯤꯌꯦ ꯑꯧꯗꯤ ꯀꯥꯟꯅꯗ꯭ꯔꯣ
ꯀꯥꯟꯅꯩ ꯀꯥꯟꯅꯩ ꯀꯥꯟꯅꯩ ꯑꯗꯨꯒꯤ ꯑꯗꯨꯒꯤ ꯊꯕꯛꯇꯣ ꯌꯥꯎ ꯑꯗꯨꯒꯤ ꯃꯇꯥꯡꯗꯣ ꯌꯧꯅꯕ ꯍꯣꯠꯅꯕꯗ ꯆꯪꯒꯗꯕ ꯀꯛꯀꯗꯕ ꯄꯩꯁꯥ ꯃꯌꯥꯝꯗꯨꯗꯤ
ꯑꯗꯨ ꯑꯗꯣ ꯃꯥꯗꯤ ꯌꯥꯝ ꯊꯤꯅ ꯂꯥꯏꯅ ꯂꯥꯏꯅ ꯍꯥꯏ ꯂꯥꯏꯅ ꯍꯥꯏꯕꯗꯣ ꯌꯥꯔꯣꯏ ꯍꯥꯏꯕ ꯃꯥ ꯍꯥꯏꯁꯤ ꯁꯤꯅꯤꯁꯦ ꯑꯩ ꯏꯁꯥꯅ ꯄꯣꯠꯁꯦ ꯀꯛꯇ ꯇꯥꯔꯒꯁꯨ ꯑꯩ ꯏꯈꯥꯗ ꯌꯥꯎꯔꯤꯈꯩꯗꯨꯅ ꯄꯣꯛ ꯀꯛꯄ ꯃꯊꯧ ꯇꯥꯏ ꯏꯈꯥꯗ ꯌꯥꯎꯔꯤꯈꯩ ꯑꯗꯨꯝ ꯄꯣꯛ ꯀꯛꯔꯛꯇ꯭ꯔꯗꯤ ꯑꯩꯅ ꯀꯛꯔꯛꯄ ꯑꯗꯨꯗꯤ ꯆꯞ ꯃꯥꯟꯅꯗ꯭ꯔꯣ
ꯃꯥꯏ ꯃꯈꯥꯗ ꯃꯤ ꯌꯥꯎ ꯌꯥꯎꯅꯤ ꯌꯥꯎꯔꯣꯏ ꯃꯥ ꯈꯪꯉꯕ ꯍꯥꯏꯁꯤꯕꯣ
ꯑꯗꯨꯅꯦ ꯍꯥꯏꯗꯤ ꯑꯇꯣꯞꯄ ꯃꯤꯒꯤ ꯃꯈꯥꯗ ꯌꯥꯎꯒꯤ ꯇꯥꯔꯒꯗꯤ ꯐꯔꯛ ꯇꯥꯏꯑꯦꯕ ꯑꯗꯒꯤ ꯃꯤꯗꯨꯅ ꯀꯛꯂꯛꯇ ꯇꯥꯔꯒꯗꯤ ꯑꯗꯨꯒꯤ ꯄꯣꯠꯇꯣ ꯐꯪꯅꯕꯅ ꯑꯩꯅ ꯀꯛꯂꯛꯄ ꯃꯇꯝꯗꯗꯤ ꯑꯩ ꯁꯣꯟꯗꯗꯤ ꯌꯦꯡꯉꯨ
ꯎꯝ ꯃꯥꯅꯤ
ꯑꯗꯨꯅ ꯐꯔꯛꯁꯦ ꯇꯥ ꯍꯥꯏꯗꯤ ꯑꯁꯤꯗꯤ ꯇꯁꯦꯡꯅ ꯄꯩꯁꯥꯅ ꯄꯩꯁꯥ ꯑꯣꯟꯕ
ꯃꯥꯅꯦ ꯃꯥꯅꯦ
ꯑꯗꯨꯅ ꯄꯩꯁꯥ ꯌꯥꯎꯗ꯭ꯔꯗꯤ ꯊꯕꯛꯁꯤꯁꯨ ꯆꯪꯕ ꯌꯥꯗꯦ ꯑꯗꯨꯒꯤ ꯑꯩ ꯑꯁꯤꯗ ꯒꯇꯤ ꯀꯩꯅꯣ ꯊꯝꯗꯦ
ꯎꯝ
ꯑꯣ ꯁꯨꯃꯥꯏꯇꯣꯏꯅꯦꯃꯤ ꯃꯤꯁꯅꯅꯦ
ꯎꯝ
ꯋꯥꯔꯤ ꯑꯃ ꯂꯦꯞ ꯉꯁꯥꯏ ꯁꯥꯟꯅꯕꯁꯤꯗ ꯀꯩꯗꯧꯒꯦ ꯈꯜꯂꯤꯅꯣ ꯍꯪꯉꯦ ꯑꯩꯁꯦ ꯑꯗꯨ ꯒ꯭ꯔꯦꯖꯨꯌꯦꯁꯟ ꯂꯣꯏꯔꯒ ꯀꯩꯗꯧꯗꯣꯏꯅꯣ ꯑꯩꯅ ꯑꯗꯨꯝ ꯃꯈꯥ ꯇꯧꯗꯅꯤ ꯍꯥꯏꯗꯅ ꯃꯥꯁꯇꯔ ꯇꯧꯔ ꯀꯩꯗꯧꯒꯦ ꯈꯜꯂꯤꯅꯣ ꯕꯥ ꯁꯤꯅꯦꯕ
ꯎꯝ ꯑꯣꯖꯥ ꯑꯣꯏꯅꯦ ꯍꯥꯏꯖꯜꯂꯨ ꯌꯥꯗ꯭ꯔꯣ
ꯁꯨꯅꯁꯨ ꯍꯥꯏꯌꯦꯕ ꯑꯗꯣ ꯑꯩꯁꯤ ꯉꯥꯛꯇꯪꯗꯤ ꯀꯩ ꯍꯥꯏꯗꯣꯏꯅꯣꯁꯦ ꯈꯪꯗꯗ ꯑꯩ ꯇꯥꯔꯪ ꯆꯠꯈ꯭ꯔꯦꯕꯀꯣ ꯈꯨꯝ ꯉꯝꯗꯗꯅ ꯑꯩꯁꯦ ꯄꯤ ꯍꯩꯁ ꯗꯤ ꯇꯧꯕꯁꯦ ꯕꯦꯛ ꯆꯥꯔꯗꯤ ꯌꯥꯗꯕ ꯁꯤ ꯀꯣꯏꯁꯟꯅꯦ ꯑꯩꯅ ꯍꯪꯉꯤꯁꯦ ꯌꯥ ꯑꯗꯨꯗ ꯌꯥꯏ ꯀꯩꯁꯨ ꯀꯥꯏꯗꯦ ꯇꯧꯕꯇꯕꯨ ꯐꯤꯐꯇꯤ ꯄꯥꯔꯁꯦꯟ ꯌꯧꯗꯕꯗꯤ ꯌꯥꯗꯦ ꯁꯤꯅꯤ
ꯎꯝ
ꯑꯗꯩ ꯎꯝ ꯑꯗꯨꯁꯨ ꯃꯊꯪ ꯃꯊꯪ ꯇꯥꯛꯂꯦ ꯎꯝ ꯗꯥꯏ ꯇꯧꯋꯥ ꯑꯗꯨ ꯇꯧꯕ ꯃꯌꯥꯝ ꯍꯥꯏꯔꯛꯑꯦ ꯎ ꯑꯗ ꯑꯩꯅ ꯍꯣꯏ ꯑꯗꯨꯁꯨ ꯑꯗꯨꯅꯦ ꯑꯗ ꯈꯨꯃꯪ ꯈꯪꯗꯗꯅ ꯑꯩꯅ ꯑꯇꯣꯞꯄ ꯑꯦꯛꯖꯥꯝ ꯑꯇꯩ ꯃꯆꯥ ꯃꯆꯥ ꯂꯥꯛꯇꯥꯥꯔꯒꯗꯤ ꯑꯗꯨꯒꯨꯝꯕꯗꯣ ꯇ꯭ꯔꯥꯏ ꯇꯧꯔꯒꯦ ꯑꯗꯨ ꯈꯜꯂꯛꯑꯒꯅ ꯑꯗꯨꯗ ꯑꯗꯨꯝ ꯇꯝꯃꯒꯦꯅ ꯍꯥꯏꯔꯦ
ꯎꯃꯍꯨ
ꯥꯏꯗꯨꯃꯥꯏ ꯇꯧꯏ ꯈꯪꯉꯕ ꯇꯥꯗꯔꯣ
ꯈꯁ ꯇꯥꯗꯔꯣ ꯁꯤꯅ ꯑꯡꯇꯣꯏꯕ
ꯍꯥꯥ
ꯁꯤꯜꯄꯒꯤ ꯇꯥꯗꯔꯣ
ꯍꯥꯏꯕꯅꯦ ꯍꯥꯏꯕꯅꯦ ꯑꯗꯒꯤꯅꯦ ꯑꯩꯁꯤ ꯅꯪꯉꯣꯟꯗ ꯀꯩꯅꯣꯝꯇ ꯍꯪꯒꯦ ꯇꯧꯕꯅꯤꯅꯦ ꯁꯤ ꯃꯥꯒꯤ ꯏꯟꯇ꯭ꯔꯣꯗꯛꯁꯟꯒꯤꯅꯦ ꯁꯤꯅ ꯏꯟꯇ꯭ꯔꯣꯗꯛꯁꯟ ꯑꯗꯩ ꯃꯔꯛꯇ ꯑꯩꯉꯣꯟꯗꯗꯤ ꯉꯁꯥꯏ ꯄꯨꯡ ꯌꯥꯝ ꯍꯪꯉꯦ ꯨ ꯄꯨꯡ ꯀꯌꯥ ꯇꯥꯔꯦ ꯌꯦꯡꯉꯨ ꯄꯨꯡꯖꯦ ꯆꯦꯀ ꯇꯧꯋꯦ ꯌꯥꯝ ꯍꯥꯏ ꯑꯩꯉꯣꯟꯗ ꯅꯉꯣꯟꯗꯤ ꯍꯥꯏꯔꯛꯇ꯭ꯔꯣ ꯈꯪꯗꯦ
ꯍꯥꯏꯔꯦ ꯍꯥꯏꯔꯦ ꯑꯩꯒꯤꯀꯥꯟꯗꯨꯗ ꯑꯩꯁꯦ ꯄꯨꯡ ꯆꯦꯛ ꯇꯧꯕ ꯌꯥꯝ ꯀꯥꯎꯋꯦꯕ ꯑꯗꯨꯅ ꯃꯥꯅ ꯑꯗꯨꯝ ꯀꯛꯈꯤꯗꯣꯏꯅꯦ
ꯎꯝ ꯅꯪ ꯀꯩꯅꯣ ꯇꯧꯔꯕꯣ ꯌꯥ ꯀꯣꯜ ꯀꯌꯥ ꯈꯪ ꯉꯥꯏꯔꯒꯦ
ꯑꯩ ꯀꯩꯅꯣ ꯊꯨꯗ ꯉꯥꯏꯔꯤ ꯀꯣꯜ ꯊꯥꯔꯠ ꯐꯣꯔꯇꯤꯟ ꯂꯥ ꯐꯣꯔꯇꯤꯟ ꯂꯥ ꯑꯗꯨꯕꯨꯗ ꯁꯨꯗ ꯉꯥꯏꯔꯤ
ꯑꯗꯨꯒꯤ ꯀꯌꯥ
ꯑꯗꯨꯗꯖꯪꯉꯩꯏꯗꯣ ꯇ꯭ꯔꯨꯛꯀ ꯇꯔꯥꯅꯤꯊꯣꯏ
ꯂꯧꯊꯣꯛꯄ ꯌꯥꯔꯅꯤ
ꯎꯝ ꯆꯪꯉꯦ ꯑꯗꯨꯏ ꯗꯥꯏꯔꯦꯛ ꯑꯦꯀꯥꯎꯟꯗ
ꯍꯩꯃꯥ ꯌꯥꯝꯊꯤ ꯀꯥꯟꯅ ꯌꯦ ꯅꯪꯗꯦ ꯑꯗꯨꯗꯤ
ꯎꯝ ꯆꯪꯉꯅꯤ ꯅꯪꯁꯨ ꯅꯪ ꯀꯣ ꯀꯌꯥ ꯁꯅ ꯈꯔꯥꯒꯦ
ꯑꯣ ꯑꯩꯗꯨ ꯌꯦꯠ ꯕꯥꯏ ꯇꯦꯗ ꯊꯥꯏꯌꯦ ꯑꯦꯠ ꯕꯥꯏ ꯇꯦꯟ
ꯎꯝ ꯀꯨꯜꯅꯤꯄꯥꯜ
ꯑꯗ ꯍꯧꯖꯤꯛ ꯅꯪꯒ ꯁꯥꯟꯅꯩꯁꯤꯒ ꯇꯔꯥ ꯁꯨꯔꯝꯒꯅꯤ
ꯎꯝ ꯆꯉꯥꯟ ꯆꯉꯥꯟ
ꯑꯗꯣ ꯅꯪꯒꯤꯗꯣ ꯀꯩꯅꯣ ꯅꯠꯇ꯭ꯔꯣ ꯁꯣꯏꯗ꯭ꯔꯣ ꯍꯥꯏꯕꯗꯤ ꯑꯁꯣꯏꯕ ꯌꯥꯎꯕ ꯑꯣꯏꯔꯣ ꯇꯧꯔꯤꯁꯦ
ꯎꯝ ꯑꯁꯣꯏꯕ ꯌꯥꯎꯕꯗꯅꯤ ꯀꯣꯜ ꯑꯣ ꯀꯣꯜ ꯇꯔꯥꯗꯅꯦ ꯍꯣꯏ ꯀꯣꯜ ꯇꯔꯥꯗꯅꯦ ꯑꯩꯒꯤ ꯆꯥꯇꯨꯛꯛ ꯀꯩꯅꯣ ꯆꯪꯉꯥꯏꯗ
ꯍꯥꯏꯕꯗꯤ ꯁꯣꯏꯕ ꯌꯥꯎꯗ ꯇꯥꯔꯒꯗꯤ ꯑꯗꯨꯝ ꯀꯩꯅꯣ ꯇꯧꯕ ꯑꯃ ꯊꯣꯛꯇ꯭ꯔꯣ ꯍꯥꯏꯗꯤ ꯗꯤ ꯐꯖꯅ ꯑꯗꯨꯝ ꯆꯨꯝꯅ ꯁꯥꯏꯅꯤ ꯀꯥꯏ ꯁꯣꯏꯅꯤꯡꯉꯥꯏ ꯃꯔꯝꯗꯣ ꯂꯩꯗꯤ ꯂꯩꯇꯦꯅ
ꯑꯩꯒꯤ ꯃꯔꯛꯇ ꯀꯩꯅꯣ ꯇꯧꯕ ꯌꯥꯎꯈꯤꯌꯦ ꯀꯣꯜ ꯑꯍꯨꯝ ꯃꯔꯤꯃꯨꯛ ꯃꯥꯡꯈꯤ ꯌꯦ
ꯑꯣ ꯑꯗꯨꯗꯤ ꯑꯗꯨ ꯍꯥꯏꯔ ꯂꯨꯄꯥꯒ ꯃꯇꯠ ꯃꯇꯠ ꯁꯥꯟꯅꯔꯒ ꯀꯩꯅꯣ ꯇꯧꯕ ꯌꯥꯋꯤꯗꯅ
ꯅꯪꯒ ꯇꯧꯕꯗꯁꯨ ꯀꯣꯜ ꯃꯥꯟꯉꯦ
ꯑꯗꯨꯗꯣ ꯑꯗꯨꯝ ꯁꯃꯤ
ꯃꯃ ꯎꯝ ꯇꯧꯈꯤꯗꯣꯏꯅꯦ
ꯑꯁ ꯑꯗꯨꯗꯤꯖ ꯑꯩꯒꯤ ꯀꯩꯅꯣꯁꯦ ꯅꯦꯠꯁꯦ ꯌꯥꯗꯦꯕ ꯐꯣꯔ ꯖꯤ ꯈꯛꯇ ꯑꯣꯏꯕꯒꯤꯅꯦ ꯁꯅꯨꯗꯗꯤ ꯍ ꯁ ꯁꯥ ꯇ ꯏꯅ ꯎ
ꯃꯤꯁꯀꯔ ꯁꯥꯟꯅ ꯀꯥꯟꯗ ꯑꯅꯤ ꯃꯥꯡꯈ꯭ꯔꯦ ꯑꯗꯣ ꯍꯧꯖꯤꯛ ꯁꯨꯜꯄꯥꯒ ꯃꯤꯁꯀ ꯁꯥꯟꯅꯕꯗ ꯑꯃꯨꯛ
ꯀꯩꯗꯧꯕꯗ ꯃꯥꯡꯉꯤꯅꯣ ꯍꯥꯏꯁꯤꯀꯗꯤ
ꯐꯣꯟꯗ ꯃꯥ ꯎ ꯂ ꯅꯍꯥꯛ ꯐꯣꯟ ꯇꯧꯁꯜꯂꯦꯅ ꯄꯥꯏꯔꯛꯇꯕ ꯑꯗꯨꯒ ꯑꯃꯨꯛꯅ ꯑꯃꯨꯛ ꯅꯦꯠ ꯌꯥꯗꯕꯗ ꯑꯗꯨꯗ ꯑꯅꯤ ꯃꯥꯡꯈ꯭ꯔꯦ ꯍꯧꯖꯤꯛ ꯁꯤꯜꯄꯥꯒ ꯇꯧꯕꯗ ꯑꯃꯐꯥꯎꯛ ꯃꯥꯡꯈ꯭ꯔꯦ ꯉꯍꯥꯟ ꯅꯪꯒ ꯇꯥꯟꯅꯗꯕꯗꯨꯗ ꯄꯥꯗ
ꯁꯤꯠ ꯄꯥꯗꯣ ꯀꯩꯗꯧꯕꯅꯣ ꯃꯥꯡꯉꯤꯕ
ꯄꯥꯏꯈꯠꯂꯛꯇꯕ
ꯑꯣ ꯊꯝꯃꯒꯦ ꯑꯗꯨꯗꯤ
ꯑ